ꯇꯥꯕ꯭ꯔꯣ ꯇꯥꯕ꯭ꯔꯣ
ꯇꯥꯏꯌꯦ ꯀꯩꯗꯧꯔꯤꯒꯦ
ꯀꯩꯁꯨ ꯇꯧꯗꯦ
ꯎꯝ
ꯀꯩꯁꯨ ꯇꯥꯎꯗꯦ ꯑꯝ ꯍꯧꯒꯠꯂꯕꯣ
ꯍꯒꯠꯂꯦ ꯅꯪꯗꯤ
ꯑꯩꯁꯨ
ꯍꯧꯒꯠꯂꯕꯣ ꯕꯣꯜ ꯒꯦꯝꯕ꯭ꯔꯣ ꯉꯥꯔꯥꯡ
ꯍꯣꯏ
ꯌꯦꯡꯉꯦ ꯌꯦꯡꯕ꯭ꯔꯣ
ꯌꯦꯡꯉꯦ
ꯅꯨꯡꯉꯥꯏꯕ꯭ꯔꯣ ꯌꯦꯡꯕ
ꯍꯣꯏ
ꯎꯝ
ꯅꯨꯡꯉꯥꯏꯌꯦ ꯅꯪꯗꯤ ꯌꯦꯡꯗ꯭ꯔꯣ
ꯑꯩꯗꯤ ꯌꯥꯝ ꯄꯥꯛꯅ ꯌꯦꯡꯗ꯭ꯔꯦ ꯉꯔꯥꯡ ꯄꯣꯔꯦ ꯑꯩꯒꯤ ꯇꯤꯝꯗꯤ
ꯑꯩꯒꯤ ꯇꯤꯝꯗꯤ ꯉꯝꯃꯦ ꯉꯔꯥꯡ
ꯑꯔꯖꯦꯟꯇꯤꯅꯥꯔꯣ
ꯑꯥ
ꯎꯝ ꯐꯩꯅꯦ
ꯍꯣꯏ
ꯅꯪꯒꯤ ꯈꯣꯟꯁꯦ ꯌꯥꯝ ꯅꯨꯡꯁꯤꯌꯦ
ꯑꯥ
ꯎꯝ
ꯍꯣꯏ ꯃꯤꯅ ꯍꯥꯏꯔꯛꯑꯦ
ꯎꯝ ꯌꯥꯝ ꯅꯨꯡꯁꯤꯌꯦ ꯅꯪꯒꯤ ꯈꯣꯟꯗꯣ ꯄꯤꯛꯇꯛꯅ ꯀꯩ ꯇꯧꯔꯤꯒꯦ ꯍꯧꯖꯤꯛꯇꯤ
ꯀꯩꯁꯨ ꯇꯧꯗꯦ ꯍꯧꯖꯤꯛ ꯑꯩ
ꯇꯧꯗꯤꯌꯦ
ꯐꯃꯨꯡꯗ ꯇꯨꯝꯔꯒ ꯍꯥ
ꯆꯥꯛ ꯏꯁꯤꯡ ꯂꯣꯏꯔꯕꯣ
ꯂꯣꯏꯗ꯭ꯔꯤ
ꯅꯪ ꯀꯅꯥꯒ ꯀꯅꯥꯒ ꯂꯩꯔꯤꯅꯣ
ꯏꯊꯟꯇꯅꯦ
ꯏꯊꯟꯗ
ꯎꯝ
ꯎꯝ ꯏꯊꯟꯗ ꯂꯩꯕ ꯅꯨꯡꯉꯥꯏꯕ꯭ꯔꯣ
ꯎꯝ
ꯍꯨꯝ
ꯍꯣꯏ
ꯅꯨꯡꯉꯥꯏꯌꯦ
ꯍꯣꯏ
ꯏꯊꯟꯗ ꯂꯩꯕꯁꯨ ꯀꯅꯥꯅ ꯅꯨꯡꯉꯥꯏꯒꯦ
ꯅꯨꯡꯉꯥꯏꯌꯦ ꯏꯊꯟꯇ ꯂꯩꯕ
ꯅꯊꯟꯗ ꯂꯩꯕ ꯅꯨꯡꯉꯥꯏꯌꯦ
ꯎꯝ
ꯅꯪꯗꯤ ꯍꯧꯖꯤꯛ ꯀꯩ ꯍꯣꯠꯅꯔꯤꯒꯦ
ꯇ꯭ꯔꯦꯅꯤꯡ ꯆꯠꯂꯤꯌꯦ
ꯍꯨꯝ
ꯂꯦꯞꯇꯦꯛꯀꯤ ꯑꯩ ꯆꯠꯄ ꯂꯣꯏꯔꯦ ꯑꯗꯣ ꯂꯦꯞ ꯇꯦꯛꯅꯤꯁꯤꯌꯥꯟ
ꯎꯝ
ꯑꯗꯨ ꯂꯣꯏꯔꯦ ꯑꯗꯨꯒ ꯎꯝ ꯎꯝ ꯑꯃꯨꯛꯀ ꯍꯣꯠꯅꯅꯤꯡꯉꯥꯏ ꯇꯧꯔꯤ ꯈꯔ ꯋꯥꯡꯅ ꯇꯝꯅꯤꯡꯉꯥꯏ ꯑꯃꯨꯛꯀ ꯇꯧꯔꯤ
ꯂꯥꯏꯔꯤꯛ ꯌꯥꯝ ꯍꯩꯔꯝꯗꯣꯏ ꯃꯥꯜꯂꯦ ꯅꯪꯁꯦ
ꯍꯥꯥ
ꯂꯥꯏꯔꯤꯛ ꯌꯥꯝ ꯍꯩꯔꯝꯗꯣꯏ ꯃꯥꯜꯂꯦ ꯅꯪꯁꯦ
ꯍꯩꯇꯦꯍꯦ
ꯍꯩꯇꯤꯌꯦ
ꯑꯧ
ꯅꯪ ꯈꯪꯅꯕ ꯂꯩꯕ꯭ꯔꯣ
ꯍꯣꯏ ꯑꯩ ꯈꯪꯅꯕꯒꯤ ꯍꯣꯏ ꯑꯩ ꯈꯪꯅꯕꯒ ꯑꯩꯅ ꯍꯣꯏ ꯎꯝ ꯚꯦꯛ ꯆꯦꯟꯖ ꯇꯧꯕꯒꯤꯅꯦ
ꯀꯩ ꯍꯥꯏꯕ
ꯐꯣꯟ ꯑꯦꯛꯆꯦꯟꯖ ꯇꯧꯕꯤꯒꯤꯅꯦ ꯑꯩꯒ ꯀꯣ ꯑꯩ ꯑꯩꯒꯤ ꯎꯝ ꯐꯣꯟꯗꯣ ꯃꯥꯒꯤ ꯄꯤꯔꯒ ꯃꯥꯒꯤꯗꯣ ꯑꯩꯅ ꯂꯧꯕ ꯆꯠꯈꯤꯅꯤ
ꯌꯥꯝ ꯐꯩ
ꯍꯣꯏ
ꯑꯗꯣ ꯑꯝ ꯑꯩꯒꯤꯁꯨ ꯑꯃ ꯁꯦꯝꯟꯕꯤꯌꯣ
ꯁꯦꯝꯕꯤꯀꯦ ꯀꯔꯝꯕ ꯍꯥꯥ
ꯅꯪꯒꯤ ꯐ꯭ꯔꯦꯟ ꯂꯩꯕ꯭ꯔꯣ
ꯍꯣꯏ
ꯑꯗꯨ ꯁꯤꯟꯕꯤꯌꯣ ꯑꯩꯒꯤꯁꯨ ꯑꯃ ꯑꯩꯗꯤ ꯈꯪꯅꯕ
ꯅꯪꯗꯤ ꯈꯟꯅꯕ ꯂꯩꯇ꯭ꯔꯣ
ꯂꯩꯔꯝꯃꯦ ꯀꯥꯏꯅꯈ꯭ꯔꯦ
ꯎꯝ
ꯕ꯭ꯔꯦꯛꯀꯞ ꯇꯧꯈ꯭ꯔꯦ
ꯑꯥ
ꯕꯔ꯭ꯦꯛꯀꯥꯞ ꯈꯠꯅꯕꯒꯤ
ꯑꯥ ꯑꯉꯥꯡ ꯃꯆꯥ ꯃꯟꯂꯤꯀꯣ ꯅꯪꯅ ꯅꯨꯄꯤꯗꯤ ꯑ ꯅꯪꯅ ꯅꯨꯄꯤ ꯑꯇꯣꯞꯄ ꯀꯣꯏꯕꯗꯨ ꯑꯣꯏꯔꯝꯅꯤꯌꯦ
ꯏꯁ ꯑꯦ ꯅꯨꯄꯤꯅꯤꯅ ꯅꯨꯄꯤꯒꯤ ꯅꯨꯄꯤꯒꯤ ꯀꯩꯅꯣꯝ ꯇꯧꯔꯤꯁꯦ ꯅꯨꯄꯤꯅꯅꯦ ꯅꯨꯄꯤꯒꯤ ꯅꯨꯄꯤꯒꯤ ꯍꯥꯏꯔꯤꯖ ꯎꯝ ꯑꯩꯒꯤ ꯑꯩꯒꯤ ꯀꯩꯅꯣꯝꯗꯤ ꯅꯪꯗꯤ ꯈꯪꯕꯤꯗꯦ
ꯀꯩꯒꯤꯅꯣ ꯑꯗꯨꯗꯤ ꯀꯩꯒꯤꯅꯣ ꯍꯥꯏꯕ
ꯑꯗꯨ ꯀꯩꯅꯣ ꯇꯧꯕꯒꯤ ꯃꯥꯅ ꯃꯥꯅ ꯑꯇꯣꯞꯄ ꯊꯤꯕꯒꯤ ꯊꯥꯔꯠ ꯄꯥꯔꯁꯟ ꯂꯥꯛꯄꯒꯤ
ꯑꯣ
ꯑꯗꯨꯒꯤ ꯃꯤꯒꯤ ꯊꯥꯔꯠ ꯄꯥꯔꯁꯟ ꯂꯥꯛꯑꯗꯤ ꯑꯩꯅ ꯀꯩꯇꯧꯕꯒꯤ ꯌꯦꯠꯇꯣꯏꯅꯣ ꯅꯠꯇ꯭ꯔꯥ
ꯍꯣꯏ
ꯑꯗꯨꯅꯤ
ꯅꯨꯡꯉꯥꯏꯇꯦ ꯍꯦ
ꯑꯗꯨꯅ ꯊꯋꯥꯏ ꯅꯨꯡꯉꯥꯏꯇꯦ ꯑꯩ ꯍꯧꯖꯤꯛꯕꯧ ꯀꯣꯏꯗꯅ
ꯑꯗꯣ ꯅꯪꯅ ꯀꯣꯛꯄꯤꯕ ꯉꯝꯔꯗꯤ ꯑꯗꯨ ꯑꯃꯨꯛ ꯀꯣꯛꯄꯤꯔꯒ ꯑꯃꯨꯛꯀ ꯅꯨꯡꯁꯤꯕ ꯌꯥꯏꯗ
ꯎꯝ ꯀꯣꯛꯄꯤꯕ ꯌꯥꯗ꯭ꯔꯦ ꯑꯅꯤꯔꯛ ꯀꯣꯛꯄꯤꯔꯕꯅꯤ ꯑꯅꯤꯔꯛ ꯀꯣꯛꯄꯤꯕꯗꯣ ꯍꯟꯖꯟ ꯍꯟꯖꯟꯅ ꯀꯣꯛꯄꯤꯕ ꯌꯥꯗꯦ ꯍꯟꯖꯟ ꯍꯟꯖꯟ
ꯅꯥꯥꯏꯅ ꯇꯁꯦꯡꯅ ꯅꯨꯡꯁꯤ ꯍꯟꯖꯤꯟ ꯍꯟꯖꯤꯟ ꯍꯟꯖꯤꯟꯅ ꯀꯣꯛꯄꯤꯕ ꯌꯥꯏ ꯍꯥꯏꯗꯤ ꯀꯣꯛꯄꯤꯕ ꯄꯤꯕ ꯇꯕꯅꯦ ꯑꯩꯒꯤ ꯑꯩꯒꯤ ꯕꯣꯏ ꯐ꯭ꯔꯦꯟ ꯑꯩ ꯈꯪꯅꯕ ꯅꯨꯄꯥꯗ
ꯑꯗꯨꯗ ꯅꯪꯗꯤ ꯃꯔꯝ ꯌꯥꯝ ꯃꯣꯛꯑꯦ ꯈꯣꯟꯁꯨ ꯌꯥꯝ ꯐꯩꯌꯦ ꯃꯔꯝꯁꯨ ꯌꯥꯝꯅ ꯃꯣꯛꯑꯦ ꯁꯥꯎ ꯁꯥꯎꯁꯨ ꯁꯥꯎꯔꯝꯗꯣꯏ ꯃꯥꯟꯗꯦ ꯅꯪꯁꯦ ꯑꯗꯨꯒꯤ ꯅꯪꯒꯨꯝꯕ ꯑꯣꯏꯔꯗꯤ ꯑꯩꯖꯨ ꯌꯥꯝ ꯐꯒꯗꯕ ꯑꯗꯨꯗꯤ ꯑꯩ ꯀꯔꯤꯝ ꯀꯩꯅꯣꯝ ꯇꯧꯔꯔꯣꯏ
ꯗꯠ ꯅꯣꯛꯅꯤꯉꯦ ꯍꯦ ꯑꯩꯒꯤ ꯎꯝ ꯎꯝ ꯈꯪꯅꯕ ꯅꯨꯄꯥꯁꯨ ꯃꯤ ꯅꯨꯄꯤ ꯑꯇꯣꯞꯄ ꯒ ꯄꯥꯎ ꯐꯥꯎꯅꯕ ꯅꯨꯄꯤ ꯑꯇꯣꯞꯄꯕꯨ ꯍꯥꯟꯕ ꯑꯗꯨꯝ ꯇꯧꯕꯅꯦ ꯑꯩꯅ ꯀꯣꯛꯄꯤꯕ ꯀꯣꯛ ꯄꯤꯕ ꯇꯧꯔꯣ
ꯑꯗꯨꯅꯦ ꯅꯪꯗꯤ ꯃꯔꯝ ꯌꯥꯝ ꯃꯣꯛꯑꯦ ꯑꯗꯨ ꯃꯆꯤꯟ ꯀꯟꯕ ꯈꯔꯥ ꯂꯩꯔꯤꯌꯦ ꯃꯆꯤꯟ ꯀꯜꯂꯗꯤ ꯃꯆꯤꯟ ꯀꯟꯗ ꯅꯪꯗꯤ ꯃꯆꯤꯟ ꯀꯜꯂꯝꯃꯣꯏꯌꯦ ꯅꯪꯗꯤ ꯌꯥꯝ ꯐꯩꯌꯦ ꯑꯗꯨꯅ
ꯑꯩ ꯆꯦꯡ ꯀꯟꯕ ꯍꯩꯇꯦ ꯑꯗꯨꯒꯤꯅꯤ
ꯑꯗꯨꯅꯦ ꯅꯪꯒꯝꯕꯅꯦ ꯑꯩꯅ ꯄꯥꯝꯃꯤꯁꯤ ꯆꯤꯟ ꯀꯝꯕ ꯍꯩꯇꯕ ꯊꯃꯣꯏꯕꯨ ꯈꯟ ꯈꯪꯕꯤꯕ ꯑꯗꯨ ꯄꯥꯝꯃꯤꯁꯦ ꯎꯝ
ꯎꯍꯝ ꯈꯪꯗꯦ
ꯐꯪꯗꯦ ꯅꯪꯖꯦ
ꯑꯗꯨꯝ ꯂꯩꯔꯣ ꯅꯪꯁꯨ ꯅꯨꯄꯤ ꯐꯪꯒꯅꯤꯌꯦ ꯑꯐꯕ ꯐꯪꯒꯅꯤꯌꯦ
ꯑꯗꯨ ꯅꯪꯅ ꯁꯤꯟꯕꯤꯅꯤ ꯍꯥꯏꯗꯥꯏꯅꯦ ꯑꯩꯒꯤ
ꯑꯩ ꯁꯩꯅꯤꯡꯉꯥꯏ ꯈꯪꯗꯦ ꯅꯪ ꯑꯩꯅ ꯅꯪꯒꯤ ꯅꯨꯄꯤ ꯁꯦꯝꯕꯤꯕ ꯌꯥꯗꯦ ꯅꯪꯅ ꯊꯤꯒꯗꯞꯅꯦ ꯄꯥꯝꯕ ꯅꯨꯄꯤ ꯇꯥꯄꯔꯣ
ꯇꯥꯕꯔꯣ
ꯇꯥꯏꯌꯦ
ꯀꯩ ꯍꯥꯏꯕ ꯅꯪꯅ ꯍꯧꯖꯤꯛ ꯍꯥꯏꯕ
ꯀꯣ ꯎꯆ ꯅꯪꯅ ꯅꯪ ꯄꯥꯝꯕ ꯅꯨꯄꯤ ꯊꯤꯒꯗꯕꯅꯤ ꯍꯥꯏꯕ ꯑꯩ ꯑꯩꯅ ꯅꯪꯒꯤꯗꯃꯛ ꯅꯨꯄꯤ ꯊꯤꯕ ꯊꯤꯕꯤꯕ ꯌꯥꯗꯤꯌꯦ ꯍꯥꯏꯕ
ꯅꯪꯅ ꯅꯪ ꯑꯩꯅ ꯍꯥꯏꯕ ꯍꯥꯏꯗꯤ ꯅꯪꯒꯤ ꯑꯐꯕ ꯐꯕꯗꯣ ꯑꯩꯅ ꯍꯥꯏꯁꯦ ꯅꯪ ꯐꯔꯝꯗ꯭ꯔꯣ ꯅꯪꯗꯤ ꯑꯐꯕ ꯃꯤ ꯇꯤꯟꯅꯔꯝꯃꯣꯏꯗ꯭ꯔꯣ ꯑꯐꯕ ꯃꯤ ꯇꯤꯟꯅꯕꯗꯨꯅꯤ ꯑꯩꯅ ꯄꯥꯝꯃꯤꯁꯦ ꯅꯪ ꯐꯔꯕꯅꯤꯅ ꯅꯪꯒꯤ ꯐ꯭ꯔꯦꯟꯗꯨ ꯐ꯭ꯔꯦꯟꯗꯨꯁꯨ ꯐꯔꯝꯃꯅꯤ ꯑꯗꯨꯒꯤꯅꯦ ꯑꯩꯅ ꯍꯥꯏꯔꯤꯁꯦ
ꯑꯩꯒꯤ ꯑꯩꯅ ꯇꯤꯟꯅꯕ ꯃꯤꯗꯤꯅꯦ ꯌꯥꯝꯃꯦ ꯑꯗꯨ ꯑꯣꯏꯔꯁꯨꯅꯦ ꯐꯠꯇꯕ ꯌꯥꯝꯃꯦ ꯐꯕꯁꯨ ꯐꯕꯗꯤ ꯌꯥꯝꯗꯦ ꯑꯗꯨ ꯑꯩꯅ ꯑꯉꯥꯡ ꯑꯣꯏꯔꯤꯀꯥꯟꯗꯒꯤ ꯇꯤꯟꯅꯕ ꯃꯤꯗꯣ ꯑꯗꯨꯝ ꯐꯔꯦ ꯐꯠꯇꯕꯥ ꯃꯤꯁꯨ ꯌꯥꯝꯕꯅꯦ
ꯑꯗꯨ ꯑꯗꯨꯗ ꯁꯤꯟꯕꯤꯔꯛꯑꯒ ꯂꯣꯏꯔꯦ ꯅꯪꯅ ꯑꯩꯒꯤ ꯐꯔꯦ ꯐꯔꯦ ꯐ꯭ꯔꯦꯟ ꯑꯃꯒꯤꯗꯃꯛꯇ ꯑꯗꯨꯋꯥꯏ ꯇꯧꯕ ꯉꯝꯃꯣꯏꯗ꯭ꯔꯥ ꯍꯥꯏꯁꯦ
ꯅꯍꯥꯟ ꯑꯥꯝ ꯎꯝ ꯑꯩ ꯑꯉꯥꯡ ꯑꯉꯥꯡ ꯑꯣꯏꯔꯤꯀꯥꯟꯗꯒꯤ ꯇꯤꯟꯅꯕ ꯃꯤꯗꯣ ꯅꯨꯄꯥꯛ ꯀꯅꯥꯁꯨ ꯅꯨꯡꯁꯤ ꯅꯨꯄꯥ ꯑꯃꯥꯠꯇ ꯐꯥꯎ ꯅꯨꯡꯁꯤꯗ꯭ꯔꯤꯌꯦ
ꯑꯗꯨꯗ ꯅꯨ ꯑꯗꯨꯗ ꯅꯨꯞ ꯅꯨꯡꯁꯤ ꯅꯨꯡꯁꯤꯕꯗꯣ ꯑꯗꯣ ꯅꯪꯅ ꯍꯥꯏꯔꯣ ꯑꯩꯒꯤ ꯐ꯭ꯔꯦꯟ ꯑꯃ ꯂꯩ ꯑꯗꯨꯒ ꯅꯨꯡꯁꯤꯅꯔꯣꯅ ꯍꯥꯏꯔꯣ ꯅꯪꯅ ꯃꯥꯗꯤ ꯌꯥꯝ ꯐꯕꯅꯦ
ꯑꯩꯗꯤ ꯅꯪꯁꯨ ꯈꯪꯗꯦ ꯑꯗꯨꯒꯤꯅꯦ
ꯑꯗꯨ ꯋꯥꯔꯤ ꯅꯦ ꯋꯥꯔꯤ ꯁꯥꯟꯅꯔꯗꯤ ꯑꯗꯨꯝ ꯈꯪꯉꯅꯤ ꯀꯩꯅ ꯈꯪꯉꯣꯏꯗ꯭ꯔꯅꯦ
ꯎꯝ ꯑꯩꯅꯥ ꯑꯃꯨꯛ ꯀꯩꯅꯅꯨꯡꯅꯨꯡ ꯋꯥꯔꯤꯁꯨ ꯁꯥꯟꯅꯕꯁꯨ ꯐꯪꯂꯣꯏ
ꯋꯥꯔꯤ ꯁꯥꯟꯅꯔꯗꯤ ꯑꯗꯨꯝ ꯐꯪꯅꯤ ꯀꯩꯅꯣ ꯊꯦꯡꯅꯔꯗꯤ ꯑꯗꯨꯝ ꯐꯪꯅꯤ ꯀꯩꯅꯣ
ꯎꯝ ꯑꯩꯒꯤ ꯑꯩꯅꯥ ꯑꯩꯒꯤ ꯁꯥꯏ ꯑꯃꯨꯛꯀ ꯐꯣꯟ ꯑꯃꯨꯛꯀ ꯄꯤꯈ꯭ꯔꯗꯤ ꯐꯪꯉꯔꯣꯏ ꯑꯃꯨꯛꯀ ꯃꯥꯅ ꯃꯥꯒꯤ ꯐꯣꯟ ꯄꯥꯏꯕꯤꯌꯣ ꯑꯩꯒꯤ ꯐꯣꯟ ꯃꯥ ꯄꯥꯏꯒꯦ ꯍꯥꯏꯕꯗꯨꯒꯤ ꯄꯤꯕꯤ ꯅꯦ ꯍꯥꯏꯅ
ꯑꯗꯨ ꯑꯣꯏꯔꯗꯤ ꯀꯩꯅꯣꯝ ꯇꯧꯔꯒ ꯑꯗꯨꯝ ꯋꯥꯔꯤ ꯁꯥꯟꯅꯕ ꯌꯥꯕ ꯗꯨꯕꯨ
ꯎꯝ ꯑꯩꯒꯤ ꯁꯥꯏ ꯑꯩꯒꯤ ꯁꯥꯏꯗꯣ ꯑꯩ ꯑꯉꯥꯡ ꯑꯣꯏꯔꯤ ꯀꯥꯟꯗꯒꯤ ꯈꯪꯅꯈ꯭ꯔꯕꯅꯤ ꯑꯩꯈꯣꯏ ꯑꯅꯤ ꯆꯍꯤ ꯇꯔꯦꯠ ꯍꯦꯟꯈ꯭ꯔꯦ ꯅꯨꯡꯁꯤꯕ
ꯎꯝ ꯅꯨꯡꯁꯤꯕ ꯑꯗꯨꯗꯤ ꯌꯥꯝ ꯐꯖꯅ ꯅꯨꯡꯁꯤꯅꯔꯦꯅꯦ ꯑꯗꯨꯗꯤ
ꯍꯣꯏ ꯃꯥꯅ ꯅꯨꯄꯤ ꯑꯇꯣꯞꯄ ꯊꯤꯗ꯭ꯔꯗꯤ ꯃꯉꯣꯟꯗ ꯂꯥꯛꯀꯅꯤ ꯅꯨꯄꯤ ꯑꯇꯣꯞꯄ ꯅꯨꯡꯁꯤꯗ꯭ꯔꯗꯤ ꯍꯥꯏꯕ
ꯎꯝ ꯀꯩꯕ
ꯃꯥ ꯃꯥꯗꯣ ꯅꯨꯄꯤ ꯑꯇꯣꯞꯄ ꯅꯨꯡꯁꯤꯗ꯭ꯔꯗꯤꯅꯦ
ꯎꯝ
ꯑꯗꯨꯝ ꯅꯨꯡꯁꯤꯒꯅꯤ ꯍꯥꯏꯕ ꯃꯉꯣꯟꯗ
ꯎꯝ
ꯑ
ꯑꯗꯨ ꯑꯇꯣꯞꯄ ꯊꯤꯔꯗꯤ
ꯑꯩ ꯎꯝ ꯑꯩ ꯎꯝ ꯑꯍꯥꯟꯕ ꯅꯨꯡꯁꯤꯕ ꯑꯍꯥꯟꯕ ꯅꯨꯡꯁꯤꯕꯅꯦ
ꯃꯥꯁꯦ
ꯎꯝ
ꯑ ꯅꯅꯦꯁꯤ ꯋꯥꯅꯦ ꯋꯥꯅꯦ ꯃꯥꯅ ꯌꯥꯝ ꯅꯨꯡꯁꯤꯔꯝꯗꯣꯏ ꯃꯥꯜꯂꯦ ꯅꯪꯅꯁꯨ
ꯃꯥꯅꯁꯨ ꯑꯩꯉꯣꯟꯗ ꯑꯍꯥꯟꯕ ꯑꯣꯏꯌꯦ ꯍꯥꯏꯌꯦ ꯅꯨꯡꯁꯤꯕꯗꯣ ꯑꯩꯁꯨ ꯆꯍꯤ ꯑꯪ ꯀꯨꯟ ꯑ ꯆꯍꯤ ꯑ ꯇꯔꯥ ꯃꯔꯤ ꯃꯉꯥ ꯑꯗꯨꯋꯥꯏꯗꯒꯤ ꯅꯨꯡꯁꯤꯕ ꯍꯥꯎꯕꯅꯦ ꯑꯩꯈꯣꯏꯅꯤꯅ
ꯎ ꯁꯗ ꯑꯗꯨ
ꯎꯉꯥꯡ ꯑꯣꯏꯔꯤꯀꯥꯟ ꯍꯥ
ꯑꯗꯨ ꯌꯥꯝ ꯐꯩ ꯍꯥꯏꯕ
ꯍꯣꯏ ꯎꯝ
ꯑꯩ ꯑꯗꯨꯃꯥꯏꯅ ꯅꯨꯡꯁꯤꯕ ꯄꯥꯝꯃꯦ ꯍꯥꯏꯕ ꯑꯩꯒꯤꯁꯨ ꯑꯩꯗꯤ ꯆꯍꯤ ꯑꯃ ꯍꯦꯛ ꯂꯩꯔꯗꯤ ꯐꯠ ꯑꯦꯟ ꯕ꯭ꯔꯦꯛꯀꯞ ꯑꯣꯏꯕ ꯑꯩꯒꯤꯁꯤ
ꯅꯪꯅ ꯐꯖꯅ ꯅꯨꯡꯁꯤꯕꯤꯗꯕꯒꯤ ꯅꯨꯄꯤꯅ ꯑ ꯑꯇꯣꯞ ꯑꯣꯏꯔꯝꯅꯤ ꯑꯗꯣ
ꯏꯁ ꯌꯥꯔꯦ ꯐꯖꯅ ꯅꯨꯡꯁꯤꯗꯕꯩꯅꯤ ꯀꯥꯏꯅ ꯑꯩꯅ ꯐꯖꯅ ꯅꯨꯡꯁꯤꯔꯒ ꯅꯨꯄꯤꯅ ꯅꯨꯡꯁꯤꯗꯦ ꯐꯖꯅ ꯀꯩꯅꯣꯝ ꯇꯧꯗꯕꯒꯤꯅꯤ ꯈꯪꯉꯕꯣ
ꯎꯝ ꯑ
ꯑꯗꯨ ꯑꯗꯨꯒꯤꯅꯤ ꯅꯪꯒꯤ ꯈꯣꯟꯁꯦ ꯌꯥꯝ ꯐꯖꯩꯌꯦ ꯃꯁꯛꯁꯨ ꯐꯖꯔꯝꯗꯣꯏ ꯃꯥꯜꯂꯦ
ꯎꯝ ꯑꯩ ꯑꯩ ꯈꯣꯜ ꯇꯨ ꯎ ꯃꯤ ꯌꯥꯝ ꯑꯗꯨꯃꯥꯏꯅ ꯍꯥꯏꯕꯅꯦ
ꯑꯗꯨꯅ ꯌꯥꯝ ꯀꯣꯟꯁꯨ ꯐꯖꯩ ꯃꯁꯛꯁꯨ ꯌꯥꯝ ꯐꯖꯔꯝꯗ ꯍꯥꯜꯂꯦ
ꯑꯖꯗꯦꯍꯦ
ꯍꯖꯔꯝꯗꯣ ꯃꯥꯂꯦ ꯑꯩꯒꯤ ꯋꯥꯈꯜꯗ ꯇꯥꯔꯕ꯭ꯔ
ꯇꯥꯏꯌꯦ
ꯕꯣꯜ